ꯑꯇ
ꯍꯥꯂꯣ
ꯍꯣꯏ ꯇꯥꯏ ꯇꯥꯗꯕ꯭ꯔꯣ
ꯍꯥꯥ
ꯇꯥꯗꯕ꯭ꯔꯣ
ꯇꯥꯏꯌꯦ ꯇꯥꯏꯌꯦ ꯇꯥꯏ
ꯑ ꯀꯔꯤ ꯇꯧꯕ꯭ꯔꯣ
ꯕꯣ
ꯆꯥꯗ꯭ꯔꯦ ꯅꯪꯗꯤ
ꯆꯥꯗ꯭ꯔꯤ ꯑꯩꯁꯨ
ꯀꯔꯤ ꯇꯧꯕ꯭ꯔꯣ
ꯀꯩꯁꯨ ꯇꯧꯗꯦꯗ ꯑꯗꯨꯝ ꯂꯩꯌꯦ
ꯆꯥꯡ ꯆꯥꯡ ꯊꯣꯡꯕ ꯂꯣꯏꯔꯕ꯭ꯔꯣ
ꯂꯣꯏꯔꯦꯗ ꯅꯪꯗꯤ ꯇꯨꯝꯂꯒ ꯂꯩꯕ ꯃꯥꯂꯦꯗ
ꯍꯣꯏ ꯕꯥꯎ ꯌꯦꯡꯕꯒꯤꯗꯨꯝ ꯇꯨꯝ
ꯎꯝ ꯔꯣꯅꯜꯗꯣꯒꯤ ꯐꯦꯟꯔꯣ
ꯅꯠꯇꯦꯍꯦ ꯁ꯭ꯄꯦꯟꯅꯤ
ꯑꯣ
ꯅꯪꯗꯤ
ꯑꯩꯗꯤ ꯑꯁ ꯍꯣꯏ ꯑꯦꯁꯤꯌꯥꯟꯗꯨ ꯇꯧꯕꯅꯦ ꯑꯗꯨ ꯎꯄꯥꯏ ꯂꯩꯇ꯭ꯔꯦ
ꯑꯗꯨ ꯑꯃ ꯑꯅꯤ ꯁꯞꯄꯣꯔꯠ ꯇꯧꯕꯗꯤ ꯌꯥꯕꯅꯤꯅ
ꯑ ꯌꯥꯏ ꯑꯥꯔꯖꯦꯟꯇꯤꯅꯥꯁꯨ ꯇꯧꯋꯤꯗ ꯇꯧꯕꯕꯨꯗꯤ
ꯑꯔꯖꯦꯟꯇꯤꯅꯥꯁꯨ ꯃꯨꯛꯄ ꯑꯣꯏꯌꯦ
ꯄꯣꯒꯅꯤ ꯍꯥꯏꯕ
ꯍꯣꯏ
ꯉꯁꯤ ꯀꯅꯥꯒꯔ ꯇꯧꯒꯗꯕꯗꯣ
ꯉꯁꯤꯗꯤ ꯉꯝꯕ ꯌꯥꯏ ꯑꯗꯨ ꯅꯦꯛꯁ ꯏꯖꯤꯞ ꯏꯖꯤꯞ
ꯑꯣ
ꯍꯟꯗꯥꯛꯇꯤ ꯐ꯭ꯔꯥꯟꯁꯅ ꯆꯝꯄꯤꯌꯟ ꯂꯧꯅꯤꯗ
ꯑꯣ ꯅꯪꯅ ꯁꯞꯄꯣꯔꯠ ꯇꯧꯕꯩꯔꯥ
ꯑ
ꯍ ꯍꯥ
ꯑꯩꯅ ꯇꯥꯎꯔꯁꯨ ꯇꯥꯎꯗ꯭ꯔꯁꯨ ꯑꯗꯨꯝ ꯉꯝꯒꯅꯤꯗ ꯃꯣꯏꯒꯤ ꯄ꯭ꯦꯜ ꯇꯣꯉꯥꯜꯂꯦ
ꯎꯝ ꯑꯩꯗꯤ ꯍꯟꯗꯛ ꯕꯣꯜ ꯄꯪꯌꯦꯡ ꯌꯦꯡꯗꯦꯗꯥ
ꯃꯣꯏꯗꯤ ꯂꯥꯛ ꯊꯛꯇ ꯉꯝꯗꯦꯕꯀꯣ
ꯎꯝ ꯎꯝ
ꯐꯖꯅ ꯁꯅꯥꯔꯒ ꯑꯗꯨꯝ ꯉꯝꯕꯁꯤꯡ ꯈꯛꯇꯅꯤ
ꯎꯝ
ꯃꯦꯁ ꯈꯨꯗꯤꯡ ꯒꯣꯜ ꯑꯍꯨꯝ ꯑꯍꯨꯝ ꯆꯟꯕꯅꯦ ꯃꯣꯏ ꯑꯍꯨꯝ ꯃꯔꯤ ꯑꯍꯨꯝ ꯃꯔꯤ ꯀꯣ
ꯎꯝ
ꯑꯗꯨꯒ ꯅꯍꯥꯟꯗꯤ ꯔꯥꯎꯟ ꯑꯣꯐ ꯊꯥꯔꯇꯤ ꯇꯨꯗꯗꯤ ꯒꯣꯜ ꯑꯃꯈꯛꯇ ꯆꯥꯂꯦ ꯑꯗꯨꯒ ꯉꯝꯃꯦ ꯑꯗꯨ ꯑꯣꯏꯔꯁꯨ ꯑꯇꯣꯞꯄ ꯑꯣꯄꯣꯅꯦꯟꯇ ꯇꯤꯝꯅ ꯗꯤꯐꯦꯟꯁ ꯇꯧꯃꯟꯕꯒꯤꯀꯣ ꯆꯟꯕ ꯉꯝꯗꯕꯅꯤ
ꯎꯝ ꯎꯝ ꯄꯔꯦꯟꯁ ꯃꯌꯥꯝꯁꯦ ꯂꯣꯏꯔꯦꯅꯦ
ꯆꯥ ꯆꯪꯕ ꯌꯥꯗ꯭ꯔꯦꯅꯦ
ꯑꯣꯏ ꯍꯣꯏ ꯍꯣꯏ ꯐꯦꯟꯁꯅ ꯌꯦꯡꯕꯅꯦꯕ ꯄꯂꯦꯌꯦꯔ ꯗꯤ
ꯑꯥ
ꯁꯥꯎꯕꯁꯨ ꯐꯦꯟꯁꯅ ꯍꯦꯟꯅ ꯁꯥꯎꯕꯅꯤ ꯃꯣꯏ ꯀꯟꯇ꯭ꯔꯤꯁꯤꯡꯗꯤ ꯑꯗꯨꯃꯥꯏꯅ ꯇꯧꯔꯔꯣꯏ
ꯍꯝ
ꯍꯨꯝ
ꯑꯗꯨꯕꯨꯗꯤ ꯃꯤ ꯃꯤꯅ ꯑꯄꯥꯝꯕꯅꯤꯗꯀꯣ ꯆꯠꯂꯣꯏꯗ ꯑꯗꯨꯝ ꯂꯩꯅꯤ ꯆꯠꯂꯣꯏꯕ ꯑꯗꯨꯝ ꯂꯩꯒꯅꯦꯕ
ꯑꯗꯨꯝ ꯂꯩꯈ꯭ꯔꯕ
ꯎꯝ ꯅꯣꯏ
ꯑꯣꯐ
ꯅꯣꯏꯔꯣꯝꯗ ꯅꯣꯡ ꯇꯥꯕ꯭ꯔꯣ
ꯍꯧꯖꯤꯛꯇꯤ ꯇꯥꯗ꯭ꯔꯤꯦ ꯉꯁꯥꯏꯗꯤ ꯈꯔ ꯈꯔ ꯆꯨꯕꯅꯤ
ꯍꯣꯏ ꯑꯩꯈꯣꯏꯁꯨ ꯉꯁꯥꯏ ꯆꯨꯋꯦ
ꯎꯝ
ꯃꯁꯤ ꯋꯦꯗꯔꯁꯦ ꯒ꯭ꯔꯨꯃꯤ ꯌꯥꯝ ꯑꯣꯏ ꯎꯝ ꯇꯥꯔ ꯑꯗꯨꯝ ꯂꯩꯔ ꯑꯗꯨꯝ ꯃꯥꯜꯂꯦ
ꯑꯗꯨꯅ ꯌꯥꯏ ꯅꯨꯡꯉꯥꯏꯕ꯭ꯔꯅꯦ ꯁꯥꯕꯗꯤ ꯅꯨꯡꯉꯥꯏꯇꯕ
ꯎꯝ ꯎꯝ
ꯃꯄꯥꯟ ꯊꯣꯛꯇꯕꯤ ꯃꯄꯥꯟ ꯊꯣꯛꯅꯤꯡꯉꯥꯏꯒꯤꯗꯤ ꯅꯣꯡ ꯆꯨꯔꯗꯤ ꯐꯔꯛ ꯇꯥꯏꯌꯦꯕ
ꯎꯝ꯫
ꯌꯨꯝꯗ ꯂꯩꯔꯗꯤ ꯅꯣꯡ ꯆꯨꯔꯁꯨ ꯅꯨꯡꯉꯥꯏꯌꯦ ꯐꯖꯅ ꯇꯨꯝꯕ ꯅꯨꯡꯉꯥꯏꯅ
ꯍꯣꯏ꯫ ꯑꯁ ꯑꯗꯣ ꯑꯩꯗꯤ ꯁꯥꯕꯗꯒꯤꯗꯤ ꯋꯤꯟꯇꯔꯅ ꯄꯥꯝꯃꯤꯗ꯫
ꯍꯣꯏ ꯋꯤꯟꯇꯔ ꯅꯨꯡꯉꯥꯏꯕꯅꯤ ꯍꯦꯟꯅ ꯅꯨꯡꯉꯥꯏꯕꯅꯤ꯫
ꯋꯤꯟꯇꯔꯅ ꯅꯨꯡꯉꯥꯏ ꯁꯥꯕ ꯈꯥꯡꯕ ꯉꯝꯃꯣꯏ ꯑꯩ꯫ ꯗꯦꯜꯂꯤꯗꯒ ꯂꯩꯕ ꯃꯤꯁꯤꯡꯅ ꯑꯩ ꯉꯝꯖꯔꯔꯣꯏ꯫ ꯁꯤꯗꯐꯥꯎ ꯉꯝꯗ꯭ꯔꯦ ꯍꯥꯏꯔ ꯀꯥꯟꯁꯤꯗ꯫
ꯍꯣꯏꯅꯦ꯫ ꯑꯁ ꯁꯝꯃꯔꯗ ꯌꯥꯝ ꯄꯥꯝꯅꯕꯀꯣ
ꯎꯝ꯫
ꯇꯞ ꯃꯣꯏ ꯁꯥꯕ ꯋꯥ ꯁꯥꯕꯒꯤ ꯑꯃ ꯑꯗꯨꯒ ꯀꯥꯡ ꯆꯤꯛꯄꯗꯣ
ꯎꯝ ꯑꯗꯨꯒ ꯑꯥ ꯁꯝꯃꯔꯗꯤ ꯇꯤꯜꯍꯥꯏ ꯈꯣꯝꯕꯤꯒꯨꯝꯕꯁꯨ ꯌꯥꯝꯃꯤꯅ
ꯍꯣꯏ ꯑꯩꯈꯣꯏꯒꯤꯗꯤ ꯂꯥꯛꯄꯗꯤ ꯂꯥꯛꯇꯦ ꯑꯗꯨ ꯍꯣꯏ ꯍꯣꯏ ꯍꯣꯏ
ꯑꯩꯈꯣꯏ ꯑ ꯀꯩꯅꯣꯗꯤ ꯑ ꯑꯗꯨꯝ ꯁꯝꯃꯔꯗꯤ ꯁꯥꯔꯗꯤ ꯑꯗꯨꯝ ꯍꯥꯒꯠꯆꯕꯒꯨꯝꯕ ꯇꯧꯒꯜꯂꯦ ꯑꯩꯅ ꯍꯩꯅꯗꯕꯗꯣ
ꯑꯣ ꯇꯤꯂꯤꯏꯈꯣꯝꯕꯤꯒꯨꯝꯕꯗꯤ ꯂꯩꯇꯦ ꯑꯗꯨ ꯀꯥꯡꯗꯤ ꯌꯥꯝ ꯂꯩꯕꯀꯣ
ꯎꯝ
ꯑꯗꯨ ꯒꯨꯠꯅꯥꯏꯁꯨ ꯔꯨꯝꯗ ꯊꯝ꯭ꯔꯗꯤ ꯃꯅꯝ ꯅꯝꯊꯤꯕ
ꯎꯝ꯫ ꯑꯁ ꯑꯩꯗꯤ ꯍꯣꯜ ꯅꯥꯏꯠ ꯐꯦꯟ ꯊꯥꯔꯗ꯭ꯔꯗꯤ ꯇꯨꯝꯕ ꯉꯝꯗ꯭ꯔꯦ꯫
ꯇꯨꯝꯗꯦ ꯐꯦꯟ ꯊꯥꯗ꯭ꯔꯗꯤ
ꯎꯝ ꯐꯦꯟ ꯊꯥꯗ꯭ꯔꯗꯤ ꯉꯝꯗꯦꯕ ꯍꯣ ꯅꯥꯥꯏꯠ ꯑꯗꯨꯝ ꯊꯥꯕꯅꯦ꯫ ꯃꯣꯔꯅꯤꯡꯕꯥꯎ
ꯑꯩꯗꯤ ꯇꯨꯝꯗ꯭ꯔꯤꯉꯩ ꯐꯥꯎꯗꯤ ꯊꯥꯏꯌꯦ ꯑꯗꯨ ꯇꯨꯝꯒꯦ ꯍꯥꯏꯔꯗꯤ ꯋꯤꯟꯗꯣ ꯂꯣꯏꯅꯃꯛ ꯍꯥꯡꯔꯀ ꯀꯣ
ꯑꯣ
ꯐꯦꯟ ꯑꯣꯐ ꯇꯧꯔꯒ ꯇꯨꯝꯕꯅꯤ ꯑꯗꯨꯝ ꯅꯨꯡꯉꯥꯏꯕꯅꯤ ꯐꯦꯟ ꯊꯥꯔꯒ ꯇꯨꯝꯕꯗꯤ ꯔꯨꯝꯗꯣ ꯋꯤꯟꯗꯣ ꯂꯣꯜꯂꯗꯤ ꯔꯨꯝꯗꯣ ꯀꯔꯤ ꯍꯥꯏꯁꯤꯔꯥ ꯁꯥꯕꯗꯣ ꯐꯦꯟꯒꯤ ꯑꯗꯨꯝ ꯇꯥꯎꯋꯦꯕ ꯑꯗꯨ ꯋꯤꯟꯗꯣꯁꯤꯡꯗꯣ ꯍꯥꯡꯉꯒ ꯑꯗꯨꯝ ꯇꯨꯝꯝꯕꯅꯦ꯫
ꯍꯥꯏꯗꯤ ꯌꯥꯔꯦ ꯉꯝꯗꯦ꯫
ꯃꯨꯁꯀꯤꯇꯣ ꯅꯦꯠ ꯂꯩꯅ ꯇꯦꯟ ꯇꯥꯏꯞꯇꯣ ꯑꯗꯨꯗ ꯍꯥꯞꯂꯒ ꯋꯤꯟꯗꯣ ꯑꯗꯨꯝ ꯍꯥꯡꯉꯒ ꯑꯗꯨꯝ ꯇꯨꯝꯕ ꯑꯗꯨꯅ ꯅꯨꯡꯉꯥꯏ ꯑꯁ ꯑꯃꯨꯛ ꯐꯦꯟ ꯊꯥꯔꯗꯤ ꯑꯩꯁ ꯂꯣꯏꯔꯦ ꯔꯨꯝ ꯃꯅꯝꯁꯨ ꯊꯤꯌꯦ ꯍꯥꯏꯕꯗꯤ ꯅꯨꯡꯁꯤꯠ ꯀꯩꯁꯨ ꯂꯥꯛꯇꯕꯩꯀꯣ꯫
ꯎꯝ ꯎꯝ꯫
ꯁꯥꯕ ꯃꯇꯝꯗꯤ ꯐꯦꯟꯒꯤ ꯈꯛꯇ ꯇꯧꯕꯒꯤ
ꯀ꯭ꯔꯤ ꯏꯟꯖꯥꯡ ꯊꯣꯡꯕ꯭ꯔꯥ꯫
ꯍꯥꯥꯎꯇꯦꯗ ꯉꯁꯤ ꯀꯣꯕꯤꯅꯦ ꯒꯤ ꯁꯤꯡꯖꯨ ꯑꯃꯅꯦ
ꯑꯍꯥꯎꯕ ꯉꯥꯛꯇꯅꯤꯅ ꯑꯗꯨꯗꯤ
ꯎꯝ ꯍꯥꯎꯋꯦ ꯍꯥꯎꯋꯦ ꯍꯥꯎꯋꯦ ꯅꯣꯏꯗꯤ ꯅꯪꯗꯤ ꯈꯪꯉꯝꯃꯣꯏꯗ ꯍꯧꯒꯠꯇꯔꯤꯕꯅꯤꯅ
ꯉꯔꯥꯡꯒꯤ ꯑꯩ ꯅꯨꯡꯗꯥꯡꯒꯤ ꯉꯔꯥꯡ ꯅꯨꯡꯗꯥꯡꯒꯤ ꯏꯟꯁꯥꯡ ꯑꯃꯨꯛ ꯆꯥꯅꯤꯗ ꯆꯥꯛꯁꯨ ꯏꯟꯁꯥꯡꯁꯨ ꯌꯥꯝ ꯂꯦꯝꯃꯦ ꯅꯠꯇꯦ ꯇꯤꯟ ꯐꯤꯁ
ꯍꯥ ꯍꯥ ꯑꯗꯨ ꯑꯣꯏꯔꯁꯨ
ꯊꯣꯡꯕ ꯇꯥꯟꯕꯒꯤ ꯉꯔꯥꯡꯁꯨ ꯌꯥꯝ ꯆꯥꯗꯦꯕ ꯑꯗꯨ ꯑꯌꯨꯛꯇ ꯆꯥꯒꯦꯅ ꯑꯗꯨꯝ ꯊꯝꯈ꯭ꯔꯕꯅꯤ ꯑꯇꯣꯝꯗ ꯂꯩꯕꯒꯤ ꯆꯥꯛ ꯌꯥꯝ ꯆꯥꯕ ꯅꯨꯡꯉꯥꯏꯇꯦꯕ
ꯑꯣ ꯍꯣꯏ ꯆꯥꯛ ꯆꯥꯕ ꯀꯥꯟꯗ ꯏꯇꯣꯝꯗ ꯆꯥꯕ ꯅꯨꯡꯉꯥꯏꯇꯦ
ꯍꯣꯏ ꯆꯥꯛ ꯌꯥꯝ ꯂꯥꯝꯕꯁꯨꯀꯣ ꯍꯣꯏ ꯍꯣꯏ
ꯅꯪ ꯇꯝꯗꯩꯔ ꯆꯤꯡꯗꯩꯔ
ꯑꯩ ꯆꯤꯡꯗꯒꯤ ꯇꯝꯄꯥꯛꯇ ꯑꯗꯨꯝ ꯂꯥꯛꯄꯅꯦ
ꯑꯣ
ꯆꯤꯡꯒꯤ ꯃꯤ ꯑꯣꯏꯕꯒꯤ ꯀꯔꯤ ꯍꯥꯏꯁꯤꯔ ꯁꯥꯕꯗꯤ ꯑꯩꯈꯣꯏꯗꯤ ꯈꯪꯕ ꯉꯝꯗꯦꯕ ꯅꯈꯣꯏꯗꯤ
ꯑꯩ ꯇꯝꯄꯥꯛꯇꯩꯅꯦ
ꯑꯗꯨꯝ ꯑꯁꯤꯗ ꯑꯗꯨꯝ ꯂꯩꯕꯒꯤꯔꯥ
ꯎꯝ
ꯐꯔꯦꯅꯦ ꯉꯁꯤꯗꯤ ꯕꯣꯜ ꯌꯦꯡꯒꯦꯔꯣ ꯑꯔꯖꯦꯟꯇꯤꯅ ꯁꯅꯥꯅꯤ ꯍꯥꯏꯌꯦꯗ
ꯄꯨꯡ ꯀꯌꯥꯗ ꯂꯩ
ꯇꯔꯥ ꯃꯈꯥꯏꯗꯔꯥ ꯀꯔꯤꯔ ꯑꯗꯨꯝ ꯂꯩꯏꯕꯅꯤ
ꯑꯗꯨꯒꯨꯝꯕꯗꯤ ꯌꯦꯡꯕ ꯉꯝꯃꯤ ꯑꯁ ꯑꯇꯣꯞꯄꯗꯤ ꯉꯝꯗꯦꯗ ꯀꯥꯏꯗꯒꯤ ꯄꯨꯡ ꯑꯃ ꯑꯅꯤ ꯑ ꯑꯗꯨ
ꯑꯗꯨꯝ ꯊꯦꯡꯉ ꯌꯦꯡꯕꯅ ꯏꯟꯇꯔꯦꯁ ꯂꯩꯕꯅꯤꯗ
ꯑꯗꯨ ꯃꯤꯗꯣ ꯍꯧꯖꯤꯛꯇꯤ ꯀꯩꯅꯣ ꯇꯧꯕꯅꯤ ꯑꯉꯥꯡ ꯂꯩꯕꯅꯤꯅꯀꯣ
ꯎꯝ
ꯑꯗꯨꯕꯤ ꯑꯃꯗ ꯑꯗꯨꯝ
ꯑꯁ
ꯑ
ꯀꯔꯤ
ꯅꯣꯏ ꯁꯥꯅꯩꯗꯨꯗꯤ ꯑꯁ ꯂꯣꯏꯅꯦ ꯑꯩꯈꯣꯏꯒꯣ ꯔꯤꯐ꯭ꯔꯦꯁꯃꯦꯟꯒ ꯇꯧꯔꯒꯀꯣ ꯑꯁ ꯌꯥꯝ ꯅꯨꯡꯉꯥꯏꯕꯅꯦ ꯕ꯭ꯔꯦꯛ ꯃꯇꯝꯗ ꯃꯤ ꯌꯥꯝ ꯄꯨꯜꯂꯒꯀꯣ ꯌꯦꯡꯕꯅꯤꯅ ꯍꯧꯖꯤꯛꯇꯤ
ꯍꯟꯗꯛꯇꯤ ꯍꯟꯗꯛꯇꯤ ꯑꯉꯥꯡ ꯂꯩꯕꯒꯤ ꯐꯔꯛ ꯇꯥꯈ꯭ꯔꯤꯕ
ꯑꯥ ꯍꯥꯏꯕꯗꯤ ꯇꯨꯝꯕꯗꯣ ꯃꯥꯒ ꯇꯨꯝꯕ ꯑꯉꯥꯡ ꯇꯨꯝꯍꯟꯕꯅꯤꯅ ꯑꯗꯨꯝ ꯇꯨꯝꯗꯣꯛꯈ꯭ꯔꯦꯕ ꯑꯗꯨꯗ ꯑꯗꯨꯝ ꯈꯪꯗꯔ꯭ꯦ
ꯍꯦ ꯍꯦ ꯍꯦ ꯆꯨꯝꯃꯤ ꯆꯨꯝꯃꯤ꯫
ꯕꯤꯠ ꯀꯥ ꯍꯟꯒꯔ꯭ꯦꯗꯥ
ꯑꯉꯥꯡꯒ ꯌꯦꯡꯕꯁꯨ ꯌꯥꯏꯅ
ꯑꯦꯁ ꯑꯗꯨ ꯑꯉꯥꯡꯉ ꯌꯦꯡ ꯍꯜꯂꯗꯤ ꯍꯧꯒꯠꯄ ꯉꯝꯃꯔꯣꯏ ꯑꯩꯈꯣꯏꯗꯤ ꯃꯧꯅꯤꯅ ꯉꯟꯅ ꯍꯧꯒꯠꯇ ꯌꯥꯗꯦ
ꯍꯣꯏ ꯍꯣꯏ
ꯊꯦꯡꯅ ꯇꯨꯝꯒꯦꯔꯥ ꯉꯟꯅ ꯇꯨꯝꯒꯦꯔꯥ
ꯆꯨꯝꯃꯤ ꯆꯨꯝꯃꯤ
ꯋꯥꯔ
ꯊꯦꯡ ꯊꯦꯡ ꯊꯦꯡꯅ ꯇꯝꯔꯁꯨ ꯀꯩ ꯉꯟꯅ ꯍꯧꯒꯠꯇ꯭ꯔꯗꯤ ꯌꯥꯗꯦꯅ
ꯎꯝ
ꯃꯤꯒꯤ ꯌꯨꯝ ꯂꯥꯛꯄ ꯂꯩꯕꯁꯤꯡꯁꯤ ꯀꯣ
ꯍꯣꯏ
ꯑꯩꯈꯣꯏ ꯈꯨꯁꯤꯌꯦ ꯇꯥꯎꯕ ꯌꯥꯗꯅ ꯑꯗꯨꯅꯦꯕ ꯂꯩ ꯈꯔ ꯑꯣꯏꯔꯤꯕ ꯃꯇꯝꯗꯒꯤ ꯐꯖꯅ ꯏꯟꯖꯣꯏ ꯇꯧ ꯍꯥꯏꯩꯕꯗꯦ
ꯑꯗꯨꯅꯦ ꯅꯨꯄꯤꯒꯤ ꯄꯨꯟꯁꯤꯁꯦ
ꯍꯥꯏꯅꯦ
ꯅꯨꯄꯥ ꯑꯃ ꯂꯩꯗꯅ ꯑꯗꯨꯝ ꯍꯧꯒꯠꯅꯤꯡꯉ ꯊꯦꯡꯅ ꯍꯧꯒꯠꯂꯁꯨ ꯍꯥꯏꯅꯤꯡꯉꯥꯏ ꯂꯩꯇ꯭ꯔꯦ ꯉꯟꯅ ꯍꯧꯒꯠꯂꯁꯨ ꯅꯨꯄꯤꯗꯨꯗꯨ ꯌꯥꯗꯦꯗꯅ ꯑꯗꯨ ꯑꯗꯨꯅꯤꯗ ꯅ ꯁꯥꯔꯤꯉꯩꯗꯅ ꯍꯦꯟꯅ ꯌꯨꯝ ꯄꯥꯟ
ꯍꯥ
ꯈꯪꯗ꯭ꯔꯦꯅ ꯌꯨꯝ ꯄꯥꯟꯕꯩꯁꯨ ꯅꯨꯡꯉꯥꯏꯕ ꯑꯃꯅꯦ ꯍꯥꯏꯕꯗꯤ ꯏꯆꯥꯒꯨꯝꯕ ꯂꯩꯔꯒ ꯑꯗꯨꯝ ꯂꯩꯗꯅ
ꯑ ꯆꯨꯝꯃꯦ ꯆꯨꯝꯃꯦ ꯍꯣꯏ ꯍꯩ ꯄ ꯈꯪꯅꯤ ꯑꯁ ꯑꯩꯈꯣꯏꯗꯤ ꯑꯩꯈꯣꯏꯗꯤ ꯌꯥꯝꯃꯨ ꯋꯥꯠꯂꯤꯗ
ꯀꯣꯏꯁꯨ ꯀꯣꯏꯕ ꯍꯧꯥꯎꯗ꯭ꯔꯤꯗ ꯑꯩꯣꯏꯗꯤ
ꯎ ꯈꯪꯗ꯭ꯔꯦ ꯅꯪꯒꯤꯕꯅꯤꯅ ꯑꯗꯨꯕꯨꯗꯤ
ꯑ ꯊꯕꯛ꯭ ꯂꯩꯇ꯭ꯔꯐꯥꯎ ꯑꯩꯈꯣꯏꯗꯤ ꯅꯨꯄꯤ ꯊꯤꯔꯣꯏ
ꯑ
ꯈꯦꯔꯤꯁꯨ ꯏꯟꯀꯥꯝ ꯂꯩꯇ꯭ꯔꯗꯤ ꯀꯃꯥꯏꯅ ꯍꯤꯡꯒꯗ꯭ꯔꯣ ꯑꯩꯈꯣꯏ ꯐꯦꯃꯤꯂꯤꯗ ꯗꯤꯄꯦꯟ ꯇꯧꯔꯒ ꯂꯩꯔꯤꯗꯤ ꯕꯦꯔꯥ ꯀꯥꯟꯅꯤ ꯅꯠꯇ꯭ꯔꯣ ꯋꯥ
ꯎꯝ ꯍꯥꯏꯗꯤ ꯄꯦꯟ ꯇꯧꯔꯗꯤꯀꯣ
ꯍꯥ
ꯃꯣꯏꯁꯨ ꯑꯩꯅ ꯍꯥꯏꯕꯗꯤ ꯅꯨꯄꯤ ꯊꯤꯔꯦ ꯍꯥꯏꯔꯤꯁꯦꯕ ꯏꯟꯀꯝ ꯂꯩꯗꯕꯤꯗ ꯑꯗꯨꯀꯥꯟꯗ
ꯑꯥ
ꯑꯗꯨꯝ ꯌꯦꯡꯉ